ꯑꯣ
ꯀꯩꯗꯧꯔꯒ ꯂꯩꯕ꯭ꯔꯣ ꯆꯥꯛ ꯆꯥꯔꯕꯣ
ꯀꯔꯤ ꯇꯧꯔꯒ ꯂꯩꯕ꯭ꯔꯣ
ꯀꯩꯗꯧꯔꯤꯒꯦ ꯀꯩꯗꯧꯔꯤꯒꯦ ꯍꯥꯏꯔ ꯀꯩꯅꯣ ꯇꯧꯔꯤꯁꯤꯕꯣ
ꯀꯔꯤ ꯃꯊꯦꯜ ꯆꯥꯔꯒꯦ ꯀꯔꯥꯏꯗ ꯆꯠꯂꯤꯅꯣ ꯀꯔꯤ ꯇꯧꯔꯒ ꯂꯩꯕ꯭ꯔꯣ
ꯇꯨꯝꯒꯦ
ꯀꯔꯤ ꯊꯕꯛ ꯊꯕꯛ ꯇꯧꯔꯤꯒꯦ
ꯀꯔꯤ ꯃꯊꯦꯜ ꯆꯥꯔꯒꯦ ꯀꯃꯥꯏꯟ ꯇꯧꯔꯒꯦ
ꯀꯔꯤꯅꯣ
ꯊꯕꯛ ꯆꯠꯇ꯭ꯔꯕꯣ
ꯅꯃꯥꯒ ꯅꯄꯤꯒ ꯀꯥꯏ ꯆꯠꯀꯦ ꯅꯪꯅ ꯑꯥ ꯐꯔꯦ